ꯍꯜꯂꯣ
ꯎꯝ ꯇꯥꯕ꯭ꯔꯣ
ꯎꯝ ꯇꯥꯕ꯭ꯔꯥ
ꯑꯩ ꯃꯈꯣꯟꯗꯤ ꯇꯥꯕ꯭ꯔꯥ
ꯑ ꯇꯥꯕ꯭ꯔ ꯑꯩꯒꯤꯁꯨ
ꯍꯣꯏ ꯅꯣꯡ ꯆꯨꯕꯒꯤ ꯑꯩꯈꯣꯏ ꯑꯩ ꯃꯐꯝꯗꯗꯤ
ꯑꯁ ꯑꯩꯈꯣꯏꯗꯗꯤ ꯅꯨꯡꯁꯥ ꯌꯥꯝꯅ ꯀꯜꯂꯤ ꯀꯔꯤꯒꯤꯔꯥ
ꯑꯝ ꯅꯣꯡ ꯆꯨꯃꯟꯕꯒꯤ ꯌꯥꯗꯦ ꯅꯪ ꯑꯩꯒꯤ ꯃꯈꯣꯟꯁꯨ ꯇꯥꯕ꯭ꯔꯥ ꯇꯥꯗꯕ꯭ꯔꯥ ꯑꯩꯁꯨ ꯈꯪꯗꯦꯕ
ꯇꯥ ꯇꯥꯏꯌꯦ ꯅꯣꯏ ꯃꯈꯣꯟꯗꯤ ꯇꯥꯢꯌꯦ
ꯐꯖꯥꯅ ꯇꯥꯏꯀꯣ
ꯎꯝ ꯐꯖꯅ
ꯅꯣꯡ ꯆꯨ ꯅꯣꯡ ꯆꯨꯕ ꯃꯈꯣꯟꯗꯤ ꯇꯥꯕ꯭ꯔꯥ
ꯑꯥ ꯇꯥꯢꯌꯦ
ꯅꯣꯡ ꯆꯨꯕ ꯃꯈꯣꯟ ꯇꯥꯏꯀꯣ
ꯑꯥ
ꯑꯣ
ꯑꯩꯈꯣꯏ ꯑꯩꯈꯣꯏꯂꯣꯝꯗꯗꯤ ꯅꯨꯡꯁꯥ ꯌꯥꯝꯅ ꯀꯥꯟꯅ ꯇꯧꯋꯦ
ꯍꯥ ꯑꯩ ꯃꯈꯣꯟꯁꯨ ꯇꯥꯏꯀꯣ ꯇꯥꯕꯗꯤ
ꯎꯝ ꯇꯥꯏꯌꯦ ꯇꯥꯏ ꯇꯥꯢ
ꯍꯧꯖꯤꯛꯗꯤ ꯉꯁꯤ ꯀꯔꯤ ꯏꯟꯁꯥꯟ ꯆꯥꯔꯦ
ꯁꯧꯒ꯭ꯔꯤꯅꯦ ꯅꯪꯒꯤ
ꯁꯧꯒ꯭ꯔꯤꯗꯤ ꯍꯥꯎꯕꯅꯤꯅ
ꯀꯥꯡꯁꯣꯏ ꯆꯥꯕ ꯁꯧꯒ꯭ꯔꯤ ꯀꯥꯡꯁꯣꯏ
ꯑꯩ ꯉꯁꯤ ꯑꯩꯗꯤ ꯉꯁꯤ ꯑꯣꯛꯁꯥ ꯆꯥꯏ
ꯑꯁ ꯌꯦꯟꯁꯥꯡ ꯑꯍꯥꯎꯕ ꯆꯥꯢꯀꯣ
ꯌꯥꯝ ꯍꯥꯎꯕꯗꯤ ꯅꯥꯇꯦꯗ
ꯅꯣꯡ ꯆꯨꯕꯅꯤꯅ ꯂꯩꯕ ꯅꯨꯡꯉꯥꯏꯅꯤ ꯏꯪꯕꯒꯤ
ꯑꯁ ꯅꯣꯡ ꯆꯨꯨꯔꯁꯨ ꯌꯥꯝ ꯏꯪꯕ ꯅꯠꯇꯦ ꯍꯧꯖꯤꯛ ꯈꯛꯇ ꯅꯣꯡ ꯆꯨꯕꯅꯦ
ꯑꯣ
ꯑꯗꯨ ꯅꯨꯡꯁꯥ ꯁꯥꯗꯦ ꯑꯣ ꯅꯨꯡꯁꯥ ꯁꯥꯕꯗꯒꯤꯗꯤ ꯈꯔꯗꯤ ꯐꯔꯦꯗ ꯅꯣꯡ ꯆꯨꯕꯅꯀꯣ
ꯑ
ꯂꯣꯡ ꯆꯨꯔꯗꯤ ꯑꯈꯣꯏ ꯃꯐꯝꯗꯗꯤ ꯂꯦꯟꯁꯂꯥꯏꯠ ꯌꯥꯝ ꯊꯣꯛꯄꯀꯣ
ꯑꯣ
ꯑꯗꯨꯗꯒꯤ ꯈꯔꯗꯤ ꯅꯨꯡꯉꯥꯏꯇꯦ
ꯀꯤꯀꯣ
ꯍꯣꯏ ꯍꯧꯖꯤꯛꯁꯨ ꯊꯕꯛ ꯆꯠꯂꯒ ꯂꯝꯕꯤꯗ ꯌꯨꯝ ꯐꯥꯝ ꯍꯥꯎꯁꯇ ꯏꯁꯇꯥꯛ ꯇꯧꯔꯒ ꯂꯩꯕꯅꯦ
ꯑꯣ
ꯅꯣꯡ ꯆꯨꯕꯒꯤ ꯌꯨꯝ ꯍꯟꯕ ꯌꯥꯗꯦꯕ
ꯊꯕꯛ ꯌꯥꯝ ꯀꯟꯕ ꯃꯥꯜꯂꯦꯀꯣ ꯑꯗꯨꯗꯤ ꯑꯩꯈꯣꯏꯗꯤ ꯗꯨꯝ ꯌꯨꯝꯗ ꯂꯩꯕꯅꯦ
ꯉꯁꯤ ꯈꯛꯇ ꯊꯣꯛꯄꯅꯤꯗ
ꯑꯣ
ꯉꯁꯤ ꯀꯗꯥꯏ ꯀꯗꯥꯏ ꯆꯠꯂꯦ ꯌꯨꯝ ꯈꯛꯇ ꯂꯩꯕ꯭ꯔ
ꯎꯝ ꯌꯨꯝ ꯈꯛꯇ ꯑꯗꯨꯝ ꯄꯣꯊꯥꯔꯒ ꯂꯩꯕꯅꯦ ꯃꯄꯥꯟ ꯊꯣꯛꯇ꯭ꯔꯦ ꯅꯨꯡꯁꯥ ꯁꯥꯃꯟꯕꯒꯤ
ꯊꯕꯛ ꯇꯧꯗꯕꯤꯗ ꯑꯗꯨꯝ ꯌꯨꯝ ꯈꯛꯇ ꯂꯩꯕꯅ ꯍꯦꯟꯅ ꯅꯨꯡꯉꯥꯏꯕ ꯅꯠꯇ꯭ꯔꯣ
ꯑꯗꯨ ꯑꯣꯏꯔꯁꯨ ꯆꯥꯅꯤꯡꯉꯥꯏ ꯈꯣꯠꯅꯤꯡꯉꯥꯏ ꯂꯩꯇ꯭ꯔꯦꯅ ꯊꯕꯛ ꯇꯧꯗ꯭ꯔꯗꯤ
ꯑꯁ ꯑꯩꯖꯨ ꯁꯣꯁꯦꯜ ꯋꯥꯔꯛꯀꯨꯝꯕ ꯈꯛꯇꯅꯦ ꯆꯠꯄꯗꯤ ꯄꯩꯁꯥ ꯂꯥꯛꯅꯤꯉꯥꯏꯒꯤꯗꯤ ꯅꯠꯇꯦ
ꯑꯁ ꯑꯩꯈꯣꯏ ꯃꯐꯝꯗꯗꯤ ꯅꯣꯡ ꯆꯨꯃꯟꯕꯒꯤ ꯅꯦꯠꯋꯥꯛꯁꯨ ꯅꯨꯡꯉꯥꯏꯇꯦ ꯑꯗꯨꯒ ꯂꯥꯏꯠꯁꯨ ꯔꯤꯒꯨꯂꯔ ꯇꯧꯗꯦꯕ ꯍꯟꯗꯛ ꯕꯣꯜꯗꯤ ꯌꯥꯡꯅꯤꯡꯕ ꯑꯈꯣꯏꯁꯦ ꯅꯦꯛꯋꯥꯛꯁꯨ ꯅꯨꯡꯉꯥꯏꯇꯕ
ꯕꯣꯜꯗ ꯑꯁ ꯌꯦꯡꯕ ꯉꯝꯗꯦ ꯑꯩꯈꯣꯏ ꯅꯨꯄꯤꯗꯤ
ꯑꯁ ꯅꯨꯄꯤꯅ ꯍꯦꯟꯅ ꯅꯨꯄꯤꯅ ꯍꯦꯟꯅ ꯌꯦꯡꯕꯅꯤꯍꯦ ꯉꯔꯥꯡꯗꯤ ꯅꯨꯄꯤꯒꯤ ꯇꯤꯝ- ꯉꯔꯥꯡꯗꯤ ꯅꯨꯄꯤꯒꯤ ꯇꯤꯝ ꯁꯥꯟꯅꯕ ꯅꯠꯇ꯭ꯔꯣ ꯖꯄꯥꯟꯗꯣ
ꯖꯄꯥꯟꯗ ꯑꯩ ꯍꯥꯥꯐ ꯍꯥꯥꯐ ꯐꯥꯎꯗꯤ ꯌꯦꯡꯉꯦꯕ ꯑꯗꯣ ꯇꯨꯝꯅꯤꯡꯕꯒꯤ ꯇꯨꯝꯈ꯭ꯔꯦ ꯈꯪꯗ꯭ꯔꯦ
ꯕꯣꯜ ꯌꯦꯡꯂꯒ ꯇꯨꯝꯅꯤꯡꯕ ꯃꯤꯗꯤ ꯏꯟꯇꯔꯦꯁ ꯂꯩꯇꯕ ꯃꯤ ꯈꯛꯇꯅꯤꯗ
ꯏꯊꯟꯗ ꯐꯣꯟꯗ ꯌꯦꯡꯕꯗꯣ ꯅꯨꯡꯉꯥꯏꯇꯦ ꯑꯗꯨꯒꯤ
ꯑꯗꯨꯗꯤ ꯅꯣꯡꯃ ꯌꯦꯡꯃꯤꯟꯅꯁꯨ ꯌꯥꯏꯅ
ꯌꯦꯡꯕ ꯌꯦꯡꯉꯗꯤ ꯅꯨꯡꯉꯥꯏꯒꯗꯕ
ꯆꯨꯝꯃꯤꯅꯦ ꯑꯗꯨꯁꯨ ꯑꯩꯅ ꯉꯁꯥꯏ ꯍꯥꯏꯕꯗꯣ ꯇꯥꯕ꯭ꯔ
ꯀꯔꯤ
ꯅꯣꯡꯃ ꯌꯦꯡꯃꯤꯟꯅꯁꯦꯕ ꯅꯊꯟꯗ ꯌꯦꯡꯅꯤꯡꯗ꯭ꯔꯗꯤ
ꯑꯥ ꯕꯣꯜꯂꯣ ꯂꫭꯏꯔꯅꯤ ꯑꯗꯨ ꯑꫭꯏꯔꯗꯤ
ꯍꯥꯥ ꯀꯩ ꯍꯥꯏꯕꯅꯣ
ꯕꯣꯜꯗꯣ ꯂꯣꯏ ꯂꯣꯏꯔꯝꯒꯅꯤꯕ ꯑꯗꯨ ꯑꯣꯏꯔꯗꯤ
ꯏꯁ ꯃꯦꯠꯁ ꯌꯥꯝ ꯋꯥꯠꯂꯤꯁꯤꯗꯤ
ꯖꯨꯂꯥꯏꯒꯤ ꯊꯥꯗ ꯂꯣꯏꯒꯗꯕ ꯅꯠꯇ꯭ꯔꯣ
ꯍꯣꯏ ꯖꯨꯂꯥꯏ ꯊꯥꯗ ꯂꯣꯏꯅꯤ
ꯑꫭ ꯍꯨꯝ ꯍꯨꯝ
ꯃꯇꯝꯗꯤ ꯈ꯭ꯔ ꯋꯥꯠꯂꯤꯗ ꯍꯤ ꯍꯤ
ꯕꯣꯜ ꯕꯣꯜꯖꯨ ꯌꯦꯡꯅꯤꯡꯉꯦ ꯑꯁ ꯃꯥꯃꯨꯛ ꯑꯁ ꯁꯨꯃꯥꯏꯅ ꯁ꯭ꯅꯥꯕꯅꯦ ꯑꯁꯨꯃꯥꯏꯅ ꯇꯧꯋꯦ ꯍꯥꯏꯕꯈꫭ ꯈꯪꯗꯦꯕ ꯑꯩꯈꯣꯏꯗꯤ ꯔꯨꯜꯁꯒꯨꯝꯕꯁꯨ ꯈꯪꯗꯦ ꯑꯗꯨꯝ
ꯔꯨꯜ ꯅꯠꯇ꯭ꯔꯁꯨ ꯑꯁꯤ ꯇꯤꯛ ꯇ꯭ꯔꯤꯛꯇꯦꯅꯦ ꯑꯁꯤ ꯀ꯭ꯂꯕꯅꯦ ꯍꯥꯏꯕꯗꯤ ꯈꯪꯂꯝꯒꯅꯤꯅ
ꯑꯗꯣ ꯑꯩꯗꯤ ꯃꯦꯁꯤ ꯇꯤꯝꯗꯣ
ꯑꯁ ꯃꯦꯁꯤ ꯇꯤꯝꯗꯤ ꯈꯔ ꯋꯥꯠꯂꯤꯗ ꯁꯇꯔꯗꯦꯔꯥ ꯁꯟꯗꯦꯔꯥ ꯑꯗꯨꯝ ꯁ꯭ꯅꯥꯕꯅꯤ ꯃꯣꯏꯗꯤ
ꯑꯣ ꯗꯦꯠ ꯐꯣꯔ ꯗꯦꯠ ꯐꯣꯔꯗꯔꯥ
ꯐꯣꯔꯁꯨ ꯑꯣꯏꯕꯁꯨ ꯌꯥꯏ ꯍꯣꯏ ꯐꯣꯔ ꯑꯣꯏꯔꯝꯒꯅꯤꯉꯣ ꯁꯇꯔꯗꯦꯗꯣ
ꯎꯝ ꯁꯇꯔꯗꯦꯗꯤ ꯐꯣꯔ ꯑꯣꯏꯌꯦ
ꯉꯁꯤ ꯑꯩꯒꯤ ꯃꯦꯠꯁ ꯑꯃꯨꯛ ꯁ꯭ꯅꯥꯒꯅꯤ ꯉꯔꯥꯡꯁꯨ ꯑꯩꯒꯤ ꯃꯦꯠꯁꯤ ꯁꯥꯟꯅꯥꯔꯦ ꯉꯁꯤꯖꯦ ꯐ꯭ꯔꯥꯟꯁꯒ ꯁ꯭ꯋꯤꯗꯦꯟꯁ ꯁ꯭ꯅꯥꯔꯅꯤ
ꯑꯣ
ꯏꯁ ꯉꯔꯥꯡꯒꯤ ꯃꯦꯠꯁꯤ ꯌꯥꯝ ꯄꯦꯜꯂꯦꯗ ꯂꯥꯁ ꯑꯋꯥꯔꯗ ꯂꯥꯁ ꯃꯤꯅꯤꯠꯗꯀꯣ ꯒꯣꯜ ꯆꯟꯕ ꯑꯦꯛꯁꯇ꯭ꯔꯥ ꯃꯤꯅꯤꯠꯇ
ꯑꯣ ꯑꯗꯨ ꯅꯪ ꯁꯞꯄꯣꯔꯠ ꯇꯧꯕ꯭ꯔꯥ ꯕ꯭ꯔꯥꯖꯤꯜꯗꯥ
ꯍꯣꯏ ꯇꯧꯗ꯭ꯔꯗꯤ
ꯀꯔꯤꯒꯤ ꯖꯄꯥꯟꯕꯨ ꯇꯧꯗ꯭ꯔꯕ꯭ꯔꯣ
ꯑꯁ ꯖꯄꯥꯟꯗꯤ ꯄꯥꯝꯗꯦꯗ ꯍꯥꯟꯅꯒꯤ ꯅꯨꯡꯁꯤ ꯌꯥꯝ ꯅꯨꯡꯁꯤꯕꯗꯤ ꯅꯨꯡꯁꯤꯌꯂ ꯑꯗꯨ ꯑꯣꯏꯔꯁꯨ ꯑꯩꯒꯤ ꯇꯤꯝ ꯑꯩꯅ ꯆꯨꯁ ꯇꯧꯕꯗꯤ ꯅꯠꯇꯦꯅ ꯍꯥꯏꯕꯗꯤ ꯊꯥꯏꯅꯒꯤ ꯍꯥꯟꯅꯒꯤ ꯍꯧꯕꯗ ꯈꯨꯗꯤꯡꯗꯒꯤ ꯑꯩꯗꯤ ꯕ꯭ꯔꯥꯖꯤꯜꯗ ꯑꯗꯨꯝ ꯄꯥꯝꯕꯅꯦꯕ
ꯑꫭ ꯕ꯭ꯔꯥꯖꯤꯜꯒꯤ ꯐꯦꯟꯁꯨ ꯌꯥꯝ ꯂꯩꯔꯝꯃꯤ
ꯍꯋꯥꯏ ꯌꯥꯝ ꯂꯥꯏꯔꯕꯅꯤ ꯕ꯭ꯔꯥꯖꯤꯜꯗꯤ ꯅꯨꯄꯤꯅ ꯍꯦꯟꯅ ꯄꯥꯝꯕꯅꯦ ꯕ꯭ꯔꯖꯤꯜꯗꯤ ꯀꯔꯤꯔꯥ ꯑꯃ ꯂꯩꯕꯗꯣ ꯑꯥ ꯅꯏꯃꯔꯒ ꯃꯥꯏꯃꯔ ꯌꯥꯎꯕꯒ ꯌꯥꯎꯕꯒꯤ ꯅꯨꯄꯤꯁꯤꯡ ꯌꯥꯝ ꯄꯥꯝꯕꯅꯦ
ꯄꯥꯝꯗꯦꯗ ꯑꯩꯗꯤ
ꯏꯁ ꯑꯗꯨ ꯖꯄꯥꯟꯗ ꯄꯥꯝꯕ
ꯖꯄꯥꯟꯁ ꯑꯩꯈꯣꯏ ꯑꯦꯁꯤꯌꯥꯟ ꯀꯟꯇ꯭ꯔꯤꯅ ꯑꯗꯨꯃꯥꯏꯅ ꯄꯥꯝꯕꯒꯤ
ꯍꯁ ꯑꯦꯁꯤꯌꯥꯟ ꯑꯣꯏꯔꯁꯨ ꯖꯄꯥꯟ ꯖꯄꯥꯟꯗꯤ ꯑꯩꯒꯤ ꯀꯩ ꯍꯥꯏꯁꯤꯔ ꯑꯩꯒꯤ ꯑꯦꯅꯤꯃꯤꯒꯨꯝꯕꯅꯤꯅ ꯖꯄꯥꯟꯗꯤ ꯃꯣꯏꯗꯤ ꯄꯨꯔꯥ ꯅꯨꯄꯤ ꯇꯥꯏꯕꯇ ꯇꯧꯋꯦꯕ ꯒꯦꯒꯨꯝꯕꯀꯣ
ꯁꯦꯁ ꯒꯦꯒꯨꯝꯕꯅ ꯍꯦꯟꯅ ꯐꯗ꯭ꯔꯣ
ꯍꯩꯁ ꯍꯦꯛ ꯌꯥꯔꯅꯨ ꯌꯥꯔꯅꯨ ꯄꯥ ꯊꯣꯛꯄ꯭ꯔꯥ ꯃꯣꯏꯗ ꯅꯪ ꯌꯦꯡꯉ ꯌꯥ
ꯃꯣꯏꯒꯤ ꯀꯜꯆꯔ ꯑꯣꯏꯔꯝꯅꯤ ꯑꯗꯨꯗꯤ
ꯑꯁ ꯃꯣꯏ ꯑꯈꯣꯏꯅ ꯊꯤꯕꯁꯦ ꯃꯣꯏꯅ ꯀꯜꯆꯔ ꯅꯠꯇ꯭ꯔꯗꯤ ꯃꯤ ꯑꯃꯈꯛꯇ ꯑꯣꯏꯔꯝꯒꯅꯤꯅ
ꯍꯧꯖꯤꯛꯇꯤ ꯀ꯭ꯔꯤ ꯇꯧꯔꯦ ꯀ꯭ꯔꯤ ꯇꯧꯕ꯭ꯔ
ꯑꯁ ꯂꯟꯁ ꯂꯣꯏꯔꯒ ꯁꯨꯝ ꯐꯝꯔꯒ ꯂꯩꯝꯅꯦ
ꯊꯦꯡꯉ ꯆꯥꯕ ꯃꯥꯜꯂꯤꯅ ꯑꯗꯨꯗꯤ
ꯎꯝ ꯀꯔꯤꯁꯨ ꯇꯧꯗꯕꯅꯤꯅ ꯀꯣ
ꯊꯦꯡꯉ ꯆꯥꯛ ꯆꯥ ꯊꯦꯡꯉ ꯆꯥꯕ ꯀꯥꯡꯕꯨꯗꯤ ꯑꯍꯥꯎꯕ ꯉꯥꯛꯇꯅꯤꯗ
ꯑꯐ ꯁꯥꯕꯅ ꯁꯤꯗꯧꯔꯦ
ꯍꯁ ꯁꯤꯗ꯭ꯔꯗꯤ ꯑꯩꯈꯣꯏ ꯕꯣꯜ ꯌꯦꯡꯅꯤꯡꯉꯥꯏ ꯃꯇꯝ ꯐꯪꯂꯔꯣꯏꯗ ꯅꯪ
ꯅꯠꯇ꯭ꯔꯣ
ꯃꯄꯥꯟꯗ ꯂꯩꯕꯒꯤꯀꯣ ꯑꯁ ꯃꯣꯏꯒꯤ ꯋꯦꯗꯔꯁꯦ ꯌꯥꯝ ꯐꯠꯇꯦꯕ ꯍꯨ꯭ꯎꯃꯤꯗ ꯌꯥꯝ ꯑꯣꯏꯕ
ꯑꯩ ꯃꯈꯣꯟ ꯐꯖꯅ ꯇꯥꯏꯀꯣ
ꯍꯥꯥ
ꯑꯩꯒꯤ ꯃꯈꯣꯟ ꯐꯖꯅ ꯇꯥꯕ꯭ꯔ
ꯎꯝ ꯑꯩ ꯈꯣꯟ ꯇꯥꯗꯕ꯭ꯔ
ꯅꯪꯒꯤ ꯃꯈꯣꯟꯗꯤ ꯐꯖꯅ ꯇꯥꯏ ꯑꯗꯨ ꯑꯩꯒꯤꯗꯤ ꯃꯐꯝꯗꯗꯤ ꯅꯣꯡ ꯆꯨꯕꯒꯤ ꯇꯥꯕ꯭ꯔ ꯇꯥꯗꯕ ꯍꯪꯕꯅꯤꯀꯣ
ꯇꯌꯦꯅ ꯌꯥꯝꯀꯟꯅ ꯇꯥꯏ
ꯐꯥꯔꯝꯅꯦ ꯇꯥꯔꯗꯤ
ꯎ ꯍꯨꯝ
ꯉꯁꯤꯗꯤ ꯌꯥꯡꯒꯦꯔꯥ ꯃꯦꯠꯁ
ꯄꯨꯡ ꯀꯌꯥꯗꯅꯣ
ꯇꯦꯟ ꯊꯥꯔꯇꯤꯗꯁꯨ ꯂꯩꯌꯦ ꯑꯃ ꯑꯗꯨꯒ ꯇꯨ ꯊꯥꯔꯇꯤꯔ ꯇꯨꯗꯁꯨ ꯑꯃ ꯂꯩ
ꯇꯦꯟ ꯊꯥꯔꯇꯤꯁꯨ ꯊꯦꯡꯃꯟꯈ꯭ꯔꯦ ꯑꯩꯗꯤ ꯇꯨꯝꯅꯤꯡꯕꯅ ꯌꯥꯔꯣꯏ
ꯍꯥꯏꯁ
ꯃꯇꯝ ꯈꯥꯛꯇ ꯃꯇꯝ ꯌꯥꯝꯅ ꯀ꯭ꯔꯤ ꯍꯥꯏꯁꯤꯔꯥ ꯋꯥꯜ ꯀꯥꯞꯇꯤ ꯅꯨꯡꯇꯤ ꯁꯟꯅꯥꯕꯁꯨ ꯅꯠꯇꯦ ꯆꯍꯤ ꯃꯔꯤ
ꯑꯗꯨꯕꯨꯀꯣ ꯑꯩ ꯌꯥꯍꯧ ꯌꯥꯍꯧ ꯉꯟꯕꯗꯣ ꯌꯥꯝ ꯇꯟꯕ
ꯍꯁ
ꯌꯥꯍꯧ ꯉꯟꯒꯗꯕ ꯂꯩꯕꯒꯤꯀꯣ ꯑꯁ ꯊꯦꯡ ꯇꯨꯝꯔꯗꯤ ꯅꯨꯡꯉꯥꯏꯇꯦꯕ
ꯍꯣꯏ ꯑꯗꯨꯗꯤ ꯆꯨꯝ ꯊꯕꯛ ꯂꯩꯔꯗꯤ ꯐꯔꯛ ꯇꯥꯕꯀꯣ
ꯑꯁ ꯑꯥ ꯆꯥꯛ ꯊꯣꯡꯅꯤꯉꯥꯏꯅꯦ ꯌꯥꯍꯧ ꯉꯟꯕꯗꯣ ꯋꯥꯕꯗꯣ ꯑꯁ
ꯑꯁ ꯆꯥꯛ ꯊꯣꯡꯕꯗꯤ ꯊꯦꯡꯅ ꯆꯥꯕ ꯌꯥꯕ ꯅꯠꯇ꯭ꯔꯣ ꯅꯪꯅ ꯉꯟꯅ ꯆꯥꯅꯤꯡꯕꯒꯤ ꯃꯥꯜꯂꯦꯗ ꯑꯗꯨꯗꯤ
ꯐꯥꯁ ꯕ꯭ꯔꯦꯛꯐꯥꯁꯒꯨꯝꯕ ꯁꯦꯝꯃꯅꯤ ꯑꯃꯨꯛꯀ ꯑꯗꯨꯒ ꯑꯗꯨ ꯂꯣꯏꯕ ꯀꯥꯟꯗ ꯆꯥꯛ ꯑꯃꯨꯛ ꯈꯟ ꯊꯣꯡꯒꯅꯤ
ꯑꯁ ꯃꯤꯗꯤ ꯐꯖꯅ ꯁꯦꯕꯥ ꯇꯧ ꯃꯥꯜꯂꯤꯀꯣ ꯅꯊꯟꯗꯔꯥ
ꯑꯁ ꯁꯦꯕꯥ ꯇꯧꯅꯤꯡꯉꯥꯏ ꯂꯧꯕꯅꯦ ꯑꯁ ꯑꯊꯟꯇꯥ ꯅꯠꯇꯦ ꯎꯝ ꯏꯆꯦ ꯏꯆꯦꯒ ꯏꯆꯦꯒꯤ ꯍꯁꯕꯟꯒ ꯏꯆꯦꯗꯣ ꯎꯝ ꯀꯩꯅꯣ ꯇꯧꯕ ꯑꯗꯨꯒꯤ ꯃꯥꯒꯤ ꯁꯦꯕꯥ ꯇꯧꯕ
ꯑꯣ ꯑꯣ
ꯄ꯭ꯔꯦꯛꯅꯦꯟ ꯑꯣꯏꯕꯀꯣ
ꯑꯣ ꯐꯖꯅ ꯁꯦꯕꯥ ꯇꯧꯔꯣ ꯑꯗꯨꯁꯨ ꯕ꯭ꯂꯦꯁꯤꯡꯅꯤꯅ ꯅꯠꯇ꯭ꯔꯣ
ꯎꯝ ꯅꯝꯊꯤꯌꯦ ꯈꯣꯠꯂꯦ ꯑꯁ ꯑꯗꯨꯃꯥꯏꯅ ꯍꯥꯏꯕ꯭ꯔꯣ
ꯅꯆꯤꯟ ꯅꯅꯥꯎ ꯀꯌꯥ ꯂꯩꯕ꯭ꯔꯣ ꯅꯪ
ꯑꯥ ꯑꯩꯒꯤ ꯕ꯭ꯔꯗꯔ ꯑꯍꯨꯝ ꯏꯆꯦ ꯑꯅꯤ
ꯑꯗꯨ ꯅꯪꯅ ꯂꯥꯁ
ꯎꯝ
ꯑꯗꯨꯗꯤ ꯃꯤ ꯇꯔꯨꯛ ꯁꯨꯔꯤꯅꯦ
ꯎꯝ ꯇꯔꯨꯛ
ꯍꯧꯖꯤꯛꯇꯤ ꯄꯌꯔ
ꯋꯥꯕꯅꯤꯀꯣ
ꯑꯩꯁꯨ ꯆꯞ ꯃꯥꯥꯟꯅꯩ
ꯏꯕꯥꯅꯤ ꯆꯞ ꯃꯥꯟꯅꯩꯅꯦ ꯑꯗꯨꯒꯤꯗꯤ ꯅꯨꯡꯉꯥꯏꯕꯗꯤ ꯅꯨꯡꯉꯥꯏꯕ ꯑꯗꯨ ꯋꯥꯕꯗꯤ ꯋꯥꯕꯀꯣ
ꯎꯝ ꯃꯣꯏꯅꯗꯤ ꯄꯝꯄꯔ ꯆꯥꯎꯜꯅꯤ ꯑꯗꯨꯃꯥꯏꯅ ꯍꯥꯏꯌꯦ ꯑꯩꯈꯣꯏꯗꯤ ꯑꯗꯨꯝ ꯋꯥꯏꯗ ꯋꯥꯈꯜꯗꯣ
ꯃꯤꯅ ꯈꯟꯕꯗꯤ ꯇꯣꯟꯕꯁꯤꯡꯗꯤ ꯅꯨꯡꯉꯥꯏ ꯍꯥꯏꯕꯀꯣ
ꯎꯝ
ꯑꯩꯈꯣꯏꯗꯗꯤ ꯋꯥꯕ
ꯎꯝ
ꯍꯧꯖꯤꯛꯀꯤ ꯅꯪ
ꯋꯥꯕꯩ ꯀꯔꯤꯁꯨ ꯇꯧꯗꯦ ꯁꯨꯝ ꯎꯝ